ꯍꯜꯂꯣ ꯍꯜꯂꯣ ꯍꯧꯒꯠꯂꯦ ꯇꯥꯏꯌꯦ ꯇꯥꯏꯌꯦ ꯇꯥꯕ꯭ꯔꯣ
ꯑꯣ ꯇꯥꯏꯌꯦ ꯇꯥꯏꯌꯦ
ꯎꯝ
ꯆꯥꯛ ꯢꯁꯤꯡ ꯎꯅꯔꯕꯣ
ꯆꯥꯛ ꯏꯁꯤꯡ ꯊꯣꯡꯉꯤ
ꯀꯩ ꯌꯦꯟꯖꯥꯡ ꯊꯣꯡꯉꯤꯕ
ꯌꯦꯟꯖꯥꯡꯗꯤ ꯊꯣꯡꯗ꯭ꯔꯦ ꯁꯪꯒꯣꯝ ꯇꯣꯠꯂ ꯑꯣꯏꯅ ꯆꯥꯔꯒꯦ
ꯁꯪꯒꯣꯝ ꯊꯣꯛꯂ ꯆꯥꯔꯒꯦ
ꯁꯪꯒꯣꯝ ꯇꯣꯜꯂꯒ ꯆꯥꯔꯒꯦ ꯑꯩ ꯌꯦꯟꯖꯥꯡꯒ ꯊꯣꯡꯕ ꯇꯜꯂꯦ
ꯑꯣ ꯑꯩꯈꯣꯏꯗꯅ ꯁꯪꯒꯣꯝ ꯂꯩꯇꯦ ꯍꯥꯏꯖꯟꯕ
ꯁꯪꯒꯣꯝꯗꯨ ꯂꯩꯔꯨꯔꯦ ꯆꯥꯝꯃ ꯄꯤꯕ ꯑꯦ
ꯎꯝ ꯑꯗꯨꯗꯤ ꯆꯥꯃꯤꯟꯅꯔꯁꯤ ꯂꯥꯛꯑꯒꯦ
ꯌꯥꯏꯌꯦ ꯂꯥꯛꯑꯣ ꯑꯩꯗꯤ ꯂꯥꯛꯇꯦ ꯍꯥꯢꯅ ꯁꯥꯎꯔꯤꯕꯅꯤ ꯂꯥꯛꯇꯦ ꯍꯥꯢꯅ ꯁꯥꯎꯔꯤꯕꯅꯤ ꯑꯩꯗꯤ
ꯅꯪꯅ ꯄꯨꯔꯛꯕꯗꯤ ꯀꯩ ꯀꯥꯢꯕ
ꯑꯦ ꯅꯣꯏ ꯋꯥꯗꯨꯗꯤ
ꯅꯠꯇꯦ
ꯆꯥꯁꯨ ꯆꯥꯒꯦ ꯍꯥꯏꯕ ꯄꯨꯔꯒ ꯂꯥꯛꯁꯨ ꯂꯥꯛꯑꯣ ꯍꯥꯏꯕ
ꯑꯩꯈꯣꯏꯁꯨ ꯆꯥꯛꯁꯨ ꯂꯩꯌꯦ ꯆꯥ ꯆꯥꯃꯤꯟꯅꯁꯤ ꯂꯥꯛꯑꯣ ꯍꯥꯏꯕꯅꯤꯗ
ꯑꯩꯒꯤ ꯆꯥꯛ ꯄꯨꯔ ꯂꯥꯛꯑꯣ ꯍꯥꯏꯔꯕ
ꯍꯣꯏꯅꯦ ꯅꯪꯒꯤ ꯆꯥꯛꯇꯨꯁꯨ ꯄꯣꯔꯛꯑꯣ ꯁꯪꯒꯣꯝꯗꯨꯁꯨ ꯄꯣꯔꯛꯑꯣ ꯑꯗꯨꯒ ꯁꯤꯗ ꯆꯥꯛ ꯐꯅꯥꯌꯥꯝꯁꯨ ꯂꯩꯔꯤ ꯁꯤꯗ ꯆꯥꯃꯤꯟꯅꯁꯤ ꯂꯥꯛꯑꯣ ꯍꯥꯏꯕ
ꯁꯪꯒꯣꯝ ꯁꯪꯒꯣꯝꯁꯤ ꯇꯥꯡꯉꯤꯅꯦꯍꯦ
ꯍꯣꯏ
ꯁꯪꯒꯣꯝ ꯂꯩꯅꯤꯡꯉꯥꯏ ꯍꯣꯠꯅꯕꯗ ꯑꯩꯒꯤ ꯂꯝ ꯊꯨꯝ ꯄꯨꯝꯅꯃꯛ ꯑꯦ
ꯎꯝ
ꯂꯨꯄꯥ ꯆꯥꯝꯃꯁꯤ ꯑꯩ ꯕꯔꯥ ꯂꯩꯇ꯭ꯔꯦ ꯃꯇꯥꯎꯕꯤ
ꯀꯔꯤ ꯕꯔꯥ ꯅꯣꯅꯦ ꯃꯤꯒꯤ ꯃꯤꯒ ꯆꯠꯃꯤꯟꯅꯅꯤꯗꯥꯢꯅꯦ
ꯃꯤꯗꯣ ꯑꯐꯥꯎ ꯂꯥꯛꯑꯣ ꯍꯥꯢꯌꯦ ꯒꯥꯔꯤꯐꯧ ꯂꯥꯛꯑꯣꯍꯦ ꯒꯥꯔꯤꯐꯧ ꯂꯥꯛꯇꯣꯏꯗꯤ ꯌꯨꯝ ꯆꯠꯄꯒ ꯆꯞ ꯃꯥꯟꯅꯔꯦ
ꯑꯗꯨꯗꯤ ꯀꯩ ꯀꯥꯟꯅꯔꯤꯒꯦ ꯍꯣꯢꯅꯦ ꯘꯔꯤ ꯐꯧ ꯆꯠꯇꯥꯥꯔꯗꯤ
ꯑꯁꯤꯗꯩꯅ ꯑꯦꯝ ꯌꯨ ꯐꯧ ꯊꯥꯔꯇꯤ ꯀꯣ ꯑꯗꯨ ꯙꯔꯤ ꯐꯧ ꯆꯠꯄꯗꯧ ꯂꯨꯄꯥ ꯀꯨꯟ ꯑꯗꯨ ꯌꯨꯝ ꯌꯧꯕ ꯆꯞ ꯃꯥꯟꯅꯔꯦ ꯑꯗꯨꯗꯤ
ꯎꯝ ꯅꯪ ꯀꯩ ꯅꯨꯃꯤꯠꯇ ꯆꯠꯇꯣꯏꯕ
ꯍꯌꯦꯡ ꯆꯠꯀꯦ ꯉꯁꯤ ꯁꯥꯟꯅꯔꯨꯒꯦ ꯍꯥꯏꯕꯗꯤ ꯉꯔꯥꯡ ꯄꯩꯁꯥ ꯄꯤꯔꯝꯕꯗꯣ ꯄꯥꯝꯃꯨꯏꯌꯦ ꯅꯪ ꯁꯥꯟꯅꯍꯧꯔꯣ ꯑꯩ ꯄꯩꯁꯥ ꯄꯩꯁꯥꯗꯨꯅ ꯄꯥꯃꯨꯏꯌꯦ ꯁꯦꯇꯜ ꯕꯣꯛꯁ ꯁꯦꯇꯜ ꯑꯅꯤ ꯂꯩꯔꯅꯤ ꯍꯥꯏꯕꯅꯦꯕ ꯑꯩ ꯑꯅꯤꯗꯨ ꯂꯣꯏꯔ ꯂꯥꯛꯇꯣꯏꯅꯦ ꯃꯣꯏꯅ ꯄꯩꯁꯥ ꯈꯥꯏꯅꯔꯝꯗꯔꯤ ꯀꯥꯟꯗ ꯑꯩꯅ ꯂꯥꯛꯇꯣꯏꯁꯦ
ꯅꯪ ꯅꯨꯃꯤꯠ ꯀꯌꯥꯅꯣ ꯅꯪ ꯆꯠꯇꯣꯏꯁꯦ
ꯑꯩ ꯆꯠꯈ꯭ꯔꯒ ꯗꯦꯠ ꯇꯨꯌꯦꯜꯐ ꯑꯗꯥꯏꯗ ꯂꯥꯛꯄ ꯌꯥꯏ ꯑꯗꯣ ꯑꯩ ꯊꯕꯛ ꯑꯃꯁꯨ ꯍꯥꯏꯅꯔꯦꯕ ꯍꯧꯖꯤꯛꯁꯦ ꯁꯤ ꯀꯩꯅꯣꯒꯤ ꯀꯝꯄ꯭ꯌꯨꯇꯔ ꯏꯝꯐ꯭ꯔꯥ ꯑꯥꯏ ꯇꯤ ꯑꯥꯏ ꯇꯤ ꯑꯥꯏ ꯇꯤ ꯇꯦꯛꯅꯤꯀꯦꯜ ꯑꯦꯛꯖꯤꯀ꯭ꯌꯨꯇꯤꯞꯀꯤ ꯇꯦꯛꯅꯤꯁꯤꯌꯥꯟ ꯑꯦꯛꯖꯤꯀ꯭ꯌꯨꯇꯤꯞꯀꯤ ꯑꯣꯀꯦ ꯑꯗꯨꯗꯣ ꯀꯩꯒꯨꯝꯕ ꯃꯣꯏꯅ ꯌꯥꯔꯒꯗꯤ ꯑꯗꯨꯝ ꯖꯠ ꯖꯠ ꯍꯥꯏꯒꯠꯂꯛꯀꯅꯤ ꯁꯥꯟꯅꯕ ꯅꯨꯃꯤꯠꯈꯛ ꯑꯣꯏꯔꯁꯨ ꯀꯔꯤ ꯑꯣꯏꯔꯁꯨ ꯑꯗꯨꯒꯤꯗꯤ ꯑꯩ ꯊꯣꯏꯗꯣꯛꯅ ꯈꯜꯂꯔꯣꯏꯕ ꯊꯕꯛꯇꯣ ꯇꯧꯍꯧꯔꯗꯤ ꯑꯗꯨ ꯏꯟꯇꯔꯍꯥꯏꯗꯤ ꯋꯤꯟꯗꯣꯁ ꯀꯩꯀꯥ ꯏꯟꯁꯇꯣꯜ ꯇꯧꯕꯤꯕꯀꯣ ꯑꯗꯒꯤ ꯑꯗꯨꯗꯒꯤ ꯁꯥꯏꯕꯔꯒꯨꯝꯕ ꯁꯥꯏꯕꯔꯒꯨꯝꯕ ꯁꯦꯠ ꯑꯞ ꯇꯧꯕꯤꯕ
ꯎꯝ
ꯈꯪꯗꯦ ꯊꯕꯛꯁꯤꯗꯤ ꯃꯣꯏꯅ ꯀꯩꯅꯣꯅꯤ ꯍꯥꯏꯕ ꯇꯥꯔꯦ ꯍꯥꯏꯗꯤ ꯄ꯭ꯔꯥꯏꯚꯦꯠ ꯀꯝ ꯄ꯭ꯔꯥꯏꯚꯦꯠꯅꯦꯕꯀꯣ ꯑꯗꯨꯒ ꯃꯣꯏꯅ ꯄ꯭ꯔꯥꯏꯚꯦꯠ ꯑꯣꯏꯔꯒ ꯑꯦꯅꯤ ꯒꯣꯃꯦꯟꯒꯤ ꯑꯣꯊꯣꯔꯤꯇꯤ ꯒꯣꯃꯦꯟ ꯑꯣꯐꯤꯁ ꯀꯩꯀꯥꯁꯤ ꯂꯣꯏꯅ ꯃꯁꯥ ꯃꯁꯥꯒꯤ ꯅꯦꯠꯋꯥꯛ ꯂꯩꯅꯔꯦꯗꯅ
ꯎꯝ
ꯑꯗꯨꯒꯤ ꯑꯗꯨꯝ ꯑꯗꯨꯒꯨꯝꯕꯒꯤ ꯍꯥꯏꯔꯛꯄꯗ ꯁꯦꯠ ꯑꯞ ꯇꯧꯕ ꯆꯠꯄꯤꯕ ꯈꯣꯠꯄꯤꯕ ꯑꯗꯨꯒꯤ ꯆꯠꯄꯒꯤꯅꯤꯗ
ꯀꯔꯤꯗ ꯍꯥꯏꯗꯤ ꯀꯔꯤꯗ ꯕꯦꯁ ꯇꯧꯔꯒ ꯅꯪ ꯁꯦꯂꯦꯛ ꯇꯧꯗꯣꯏꯅꯣ
ꯑꯩꯅ ꯇꯦꯛꯅꯤꯁꯤꯌꯥꯟꯅꯦꯕ
ꯎꯝ
ꯑꯩꯅ ꯇꯦꯛꯅꯤꯁꯤꯌꯥꯟꯅꯤ ꯑꯗꯨ ꯑꯣꯏꯇꯥꯔꯒꯗꯤ ꯑꯩꯗꯤ ꯀꯩꯅꯣꯗꯣ ꯑꯣꯏꯗꯣꯏꯕ ꯑꯩꯒꯤꯅ ꯑꯃꯨꯛ ꯀꯩ ꯍꯥꯏꯇꯥꯔꯦ ꯑꯗꯨꯝꯕ ꯅꯦꯠꯋꯥꯛꯀꯤ ꯅꯦꯠꯋꯥꯔꯥꯛꯀꯤꯗꯨ ꯑꯣꯏꯗꯣꯏꯕ ꯑꯩꯅ ꯍꯥꯏꯗꯤ
ꯅꯠꯇꯦ ꯑꯩꯅꯗꯤ ꯅꯪꯅꯪꯒꯤ ꯁꯦꯂꯦꯛꯁꯟꯗꯨ ꯗꯥꯏꯔꯦꯛ ꯑꯣꯏꯅ ꯗꯥꯏꯔꯦꯛ ꯁꯦꯂꯦꯛ ꯇꯧꯔꯕ꯭ꯔꯥ ꯍꯥꯏꯕꯗꯣ
ꯑꯣ ꯇꯧꯗ꯭ꯔꯤ ꯇꯧꯗ꯭ꯔꯤ ꯏꯟꯇꯔꯚꯤꯌꯨ ꯇꯧꯈꯤꯅꯤ ꯏꯟꯇꯔꯚꯤꯌꯨ ꯇꯧꯈꯤꯅꯤ ꯉꯁꯤꯕꯨꯗꯤ ꯉꯁꯤ ꯑꯌꯨꯛꯄꯨꯗꯤ ꯄꯨꯔꯤ ꯐꯖꯅ ꯁꯥꯟꯅꯔꯦꯕ ꯃꯣꯏꯒ
ꯎꯝ
ꯋꯥꯔꯤꯗꯣ ꯐꯖꯅ ꯁꯥꯟꯅꯔꯦ ꯃꯣꯏꯅ ꯐꯖꯅ ꯑꯣ ꯌꯪ ꯌꯥꯕꯁꯨ ꯌꯥꯏ ꯑꯗꯨꯅ ꯍꯥꯏꯐꯦꯠꯇꯪ ꯏꯟꯇꯔꯚꯤꯌꯨ ꯃꯆꯥ ꯑꯃꯗꯤ ꯍꯥꯏꯔꯛꯀꯦ ꯀꯦ ꯉꯁꯤ ꯅꯠꯇ꯭ꯔꯥ ꯍꯌꯦꯡ ꯍꯥꯏꯔꯛꯀꯦ ꯍꯥꯏꯌꯦꯕ ꯑꯗꯣ ꯑꯗꯨ ꯑꯣꯏꯔꯒꯁꯨ ꯑꯩ ꯍꯌꯦꯡꯗꯤ ꯌꯨꯝ ꯆꯠꯇ ꯌꯥꯔꯔꯣꯏ ꯌꯨꯝꯗꯒꯤ ꯑꯗꯨꯝ ꯂꯥꯛꯑꯅꯤ ꯑꯩ ꯄꯩꯁꯥ ꯂꯩꯇ꯭ꯔꯦ ꯍꯧꯖꯤꯛ ꯄꯩꯁꯥ ꯀꯔꯤꯝ ꯄꯥꯏꯗ꯭ꯔꯦ ꯍꯧꯖꯤꯛ ꯂꯨꯄꯥ ꯑꯃꯐꯥꯎ ꯂꯩꯇ꯭ꯔꯦ
ꯅꯣꯏ ꯁꯦꯂꯔꯤ ꯀꯌꯥꯝ ꯑꯣꯏꯅꯤ ꯍꯥꯏꯒꯦ
ꯁꯦꯂꯔꯤꯗꯤ ꯑꯩ ꯍꯥꯏꯅꯔꯣꯏ ꯁꯦꯂꯔꯤꯗ ꯑꯩꯅ ꯄꯥꯝꯕ ꯊꯕꯛ ꯑꯣꯏꯕꯅꯤꯅ ꯑꯩ ꯁꯦꯂꯔꯤꯗꯤ ꯊꯣꯏꯗꯣꯛꯅ ꯑꯩ ꯈꯜꯂꯔꯣꯏ
ꯍꯣꯏꯅꯦ ꯅꯪꯅ ꯈꯟꯗ꯭ꯔꯁꯨ ꯑꯗꯣ ꯃꯣꯏꯅ ꯀꯌꯥꯃꯨꯛ ꯍꯥꯏꯒꯦꯕ
ꯑꯗꯨꯗꯤ ꯍꯥꯏꯗꯦ ꯅꯤꯉꯣꯜ ꯊꯕꯛ ꯊꯕꯛꯇꯨꯒꯤ ꯃꯈꯥ ꯄꯣꯜꯂꯛꯑꯅꯤ ꯂꯤꯁꯤꯡ ꯇꯦꯟꯑꯕꯞꯇꯤ ꯑꯣꯏꯔꯛꯀꯗꯧꯕ ꯃꯥꯜꯂꯤ ꯑꯩꯅ ꯈꯟꯕꯗ ꯍꯥꯏꯕꯗꯤ ꯅꯦꯠꯋꯥꯛꯀꯤ ꯄꯣꯠ ꯑꯔꯥꯏꯕ ꯄꯣꯠꯇꯤ ꯅꯠꯇꯕꯅꯤꯅꯀꯣ ꯇꯔꯥꯗꯤ ꯈꯤꯇꯪ ꯍꯦꯜꯂꯛꯀꯗꯧ ꯃꯥꯜꯂꯦ ꯍꯥꯏꯗꯤ ꯑꯗꯨ ꯐꯤꯜꯗ ꯎꯕꯁꯨ ꯊꯕꯛꯅꯦꯕ ꯑꯩꯒꯤꯁꯦ ꯌꯨꯝꯗ ꯂꯩꯔ ꯁꯨꯗꯧ ꯅꯠꯇꯦꯕ ꯑꯩꯅ ꯁꯦꯠ ꯑꯞ ꯇꯧꯔꯤꯕ ꯃꯐꯝꯗꯨꯗ ꯑꯦꯅꯤ ꯌꯥꯗ꯭ꯔꯦ ꯍꯥꯏꯕ ꯀꯥꯟꯗ ꯑꯩ ꯆꯠꯂ ꯁꯦꯝꯃꯨꯗꯣꯏꯅꯦꯕ
ꯎꯝ ꯑꯗꯨꯅꯦ ꯍꯥꯏꯁꯤ ꯅꯪꯒꯤ ꯑꯣꯐꯤꯁꯇ ꯈꯛꯇꯪ ꯅꯣꯏ ꯅꯪꯒꯤ ꯂꯩꯔꯤꯕ ꯑꯣꯐꯤꯁꯇꯨꯗꯪ ꯂꯩꯗꯧ ꯅꯠꯇꯦꯕ
ꯂꯩꯔꯣꯏ ꯂꯩꯔꯣꯏ ꯁꯤꯗꯤ ꯐꯤꯜꯒꯤ ꯊꯕꯛꯅꯤ ꯐꯤꯜ ꯍꯥꯏꯁꯦ ꯏꯊꯟ ꯆꯠꯇꯧ ꯁꯨ ꯅꯠꯇꯦ ꯑꯩꯈꯣꯏ ꯇꯤꯝ ꯈꯔ ꯀꯩꯅꯣ ꯂꯩꯔꯤꯑꯦꯕꯀꯣ ꯃꯣꯏ ꯍꯥꯟꯅ ꯂꯩꯔꯝꯕ ꯈꯔ ꯑꯗꯨꯒ ꯆꯠꯃꯤꯟꯅꯒꯗꯧꯔꯤ
ꯀꯗꯥꯏꯗ ꯂꯩꯕ ꯑꯣꯐꯤꯁꯅꯣ ꯅꯪꯒꯤꯁꯦ
ꯑꯩ ꯑꯗꯨ ꯀꯩꯀꯥ ꯀꯔꯤꯝ ꯈꯪꯗ꯭ꯔꯤ ꯋꯥꯔꯤ ꯁꯥꯟꯅꯕꯅꯤ ꯑꯗꯨꯒ ꯁꯥꯟꯅ ꯍꯥꯏꯗꯤ ꯑꯗꯨꯝꯕ ꯐ꯭ꯔꯣꯠ ꯀꯩꯀꯥꯗꯤ ꯅꯠꯇꯦꯕꯀꯣ
ꯎꯝ
ꯐꯖꯅ ꯋꯥꯔꯤ ꯁꯥꯟꯅꯔꯤ ꯑꯗꯨꯒ ꯀꯩ ꯍꯥꯏꯅꯤ ꯃꯣꯏꯗꯨꯁꯨ ꯑꯦꯅꯤ ꯄꯩꯁꯥ ꯅꯨꯡꯁꯥ ꯀꯔꯤꯝ ꯍꯥꯏꯔꯛꯄ ꯂꯩꯇꯦ ꯑꯗꯨꯝ ꯑꯗꯨꯃꯥꯏꯅ ꯁꯥꯟꯅꯔꯒ ꯋꯥꯔꯤꯗꯨ ꯇꯧꯔ ꯇꯧꯕꯅꯤꯅ ꯑꯩꯅ ꯈꯟꯕꯗ ꯐ꯭ꯔꯣꯠꯇꯤ ꯅꯠꯇꯦ ꯊꯕꯛꯇꯨꯁꯨ ꯍꯥꯏꯗꯤ ꯐ꯭ꯔꯣꯠ ꯑꯣꯏ ꯑꯣꯏꯔꯒꯗꯤ ꯑꯗꯨꯝꯕꯗꯤ ꯀꯧꯔꯣꯏ ꯐ꯭ꯔꯣꯠ ꯑꯣꯢꯔꯒꯗꯤ ꯀꯩ ꯍꯥꯏꯅꯤ ꯁꯨꯝ ꯄꯩꯁꯥ ꯄꯤꯌꯨ ꯈꯣꯠꯂꯨ ꯍꯥꯏꯔꯛꯀꯅꯦꯕ ꯑꯗꯨꯝꯕꯗꯤ ꯑꯣꯏꯗ꯭ꯔꯦ
ꯐꯩ ꯐꯩ ꯇꯧꯁꯤꯜꯂꯣ ꯇꯧꯁꯤꯜꯂꯣ ꯇꯧꯒꯗꯕꯅꯤ
ꯅꯣꯏꯅ ꯀꯔꯤ ꯌꯦꯟꯖꯥꯡ ꯊꯣꯡꯉꯤꯕ ꯊꯣꯛꯀꯅꯤ ꯊꯣꯛꯎꯁꯤ ꯀꯩꯅꯣ
ꯌꯦꯟ ꯇꯧꯔꯦ
ꯌꯦꯟ ꯇꯧꯔꯦ ꯑꯗꯨꯒ ꯆꯥꯥꯁꯦꯗꯤ ꯍꯥꯏꯔꯛꯇꯦ ꯅꯣꯡꯃꯇ ꯑꯩ ꯅꯣꯏꯗ ꯑꯣꯏꯅ ꯆꯥꯛ ꯄꯨꯔꯛꯑꯒꯦ ꯁꯪꯒꯣꯝꯒ ꯆꯥꯗꯨꯢ ꯁꯔꯨꯛꯄꯨꯗꯤ ꯑꯩ ꯆꯥꯛ ꯑꯣꯏꯅ ꯄꯨꯈꯠꯂꯛꯑꯒꯦ
ꯁꯪꯒꯣꯝꯗꯨꯁꯨ ꯄꯥꯏꯔꯛꯑꯣ ꯑꯗꯨꯗꯨꯒ ꯑꯩ ꯁꯪꯒꯨꯝꯗꯨ ꯈꯔ ꯊꯛꯀꯦ
ꯁꯪꯒꯣꯝꯁꯦ ꯇꯥꯡꯉꯦ ꯀꯣ ꯑꯩ ꯄꯣꯛ ꯊꯛꯇꯦ ꯁꯪꯒꯣꯝ ꯁꯥꯟꯅꯕ ꯆꯠꯇ꯭ꯔꯤꯒꯥꯟ ꯑꯣꯁ ꯃꯆꯥ ꯃꯆꯥ ꯆꯥꯕꯗꯣ ꯑꯗꯨꯅꯤ
ꯑꯣ ꯌꯦꯟꯒ ꯁꯪꯒꯣꯝꯒꯁꯦ ꯁꯪꯒꯣꯝꯅ ꯍꯟꯅ ꯇꯥꯡꯕ꯭ꯔꯣ
ꯇꯥꯡꯉꯦ ꯍꯧꯖꯤꯛ ꯆꯥꯛꯁꯤ ꯀꯥ ꯃꯍꯤꯁꯦ ꯀꯥꯝꯗꯅ ꯍꯧꯖꯤꯛ ꯍꯤꯇꯥꯔꯁꯦ ꯑꯃꯨꯛ ꯃꯨꯠꯈ꯭ꯔꯦꯕꯀꯣ ꯑꯩ ꯍꯤꯇꯥꯔꯁꯦ ꯑꯩꯒꯤ ꯆꯥꯛ ꯆꯥꯃꯤꯟꯅꯔꯤꯕ ꯄꯥꯠꯅꯥꯔꯗꯣ ꯌꯥꯗ꯭ꯔꯦꯕꯀꯣ
ꯎꯝ
ꯃꯥꯁꯤꯅ ꯂꯩꯔꯗꯤ ꯅꯦꯅꯥ ꯇꯥ ꯂꯩꯔꯗꯤ ꯌꯨꯝꯗꯒꯤ ꯍꯥꯏꯔꯒ ꯅꯣꯏꯒꯤ ꯀꯩꯅꯣꯗꯣ ꯀꯔꯤ ꯍꯥꯏ
ꯑꯗꯨ ꯌꯦꯟꯁꯤꯗꯤ ꯍꯣꯡꯕ꯭ꯔꯥ ꯅꯪꯅ ꯑꯩꯈꯣꯏꯗ ꯆꯥꯕ ꯂꯥꯛꯇꯣꯏꯁꯤ
ꯌꯦꯟꯗꯨꯗꯤ ꯍꯣꯏꯉꯤ ꯀꯩꯅꯣ ꯅꯣꯏ ꯃꯔꯤ ꯃꯉꯥꯅ ꯄꯨꯊꯣꯛꯄꯅꯤ ꯑꯗꯨꯗꯤ ꯀꯩꯁꯨ ꯂꯩꯕ ꯅꯠꯇꯦ ꯀꯩꯅꯣ
ꯅꯪꯒꯤ ꯁꯪꯒꯣꯝꯗ ꯂꯨꯄꯥ ꯆꯥꯝꯃ ꯈꯛꯇ ꯄꯤꯕꯅꯦ ꯌꯦꯟꯗꯨꯗꯤ ꯆ ꯆꯥꯅꯤꯌꯥꯡꯈꯩ ꯍꯦꯟꯅ ꯄꯤ ꯄꯤꯔꯦ
ꯑꯩꯒꯤ ꯁꯪꯒꯣꯝꯁꯦ ꯑꯦꯅꯥꯂꯥꯏꯁ ꯇꯧꯔꯛꯀꯦ ꯌꯦꯡꯉꯣꯕꯀꯣ ꯃꯃꯥꯡꯗ ꯑꯥ ꯐꯥꯏꯚ ꯍꯟꯗ꯭ꯔꯦꯠ ꯐꯥꯏꯚ ꯍꯟꯗ꯭ꯔꯦꯠ ꯒ꯭ꯔꯥꯝꯗꯣ ꯂꯨꯄꯥ ꯆꯅꯤꯒ ꯅꯤꯐꯨꯗ ꯂꯩꯔꯦꯀꯣ
ꯎꯝ
ꯆꯥꯅꯤꯒ ꯌꯥꯡꯈꯩꯗ ꯆꯥꯅꯤ ꯌꯥꯡꯈꯩꯗ ꯂꯩꯕꯁꯦ ꯍꯞꯇꯥ ꯐꯥꯠꯇꯦ ꯂꯣꯏꯈ꯭ꯔꯦꯀꯣ ꯂꯣꯏꯊꯣꯛꯈ꯭ꯔꯦ ꯅꯣꯏꯅ ꯑꯦ ꯑꯦ ꯅꯣꯏꯅ ꯇꯥ ꯆꯥꯕꯗ ꯂꯣꯏꯈ꯭ꯔꯦꯀꯣ ꯑꯗꯒꯤ ꯅꯦꯛꯁ ꯅꯦꯛꯁ ꯅꯦꯛꯁ ꯇꯥꯔꯟꯗ ꯑꯃꯨꯛ ꯑꯩꯁꯦ ꯂꯨꯄꯥ ꯆꯥꯝꯃ ꯄꯤꯕ ꯑꯃ ꯂꯩꯔꯦ ꯆꯥꯝꯃ ꯄꯤꯕꯁꯤꯅ ꯒ꯭ꯔꯥꯝꯗꯣ ꯀꯌꯥ ꯒ꯭ꯔꯥꯝꯅꯣ ꯐꯣꯔꯇꯤꯗ ꯇ꯭ꯋꯦꯟꯇꯤꯔ ꯇꯨ ꯍꯟꯗ꯭ꯔꯦꯠ ꯒ꯭ꯔꯥꯝꯅ ꯀꯩꯅꯣ ꯑꯣꯏꯌꯦ ꯑꯗꯨꯗꯤ ꯑꯣꯆ ꯑꯅꯤꯔꯛ ꯆꯥꯕꯗ ꯂꯣꯏꯈ꯭ꯔꯦ ꯍꯥꯏꯕ ꯑꯗꯨꯗꯤ ꯄꯣꯠꯇꯣ ꯂꯨꯄꯥ ꯆꯥꯝꯃ ꯍꯥꯏꯖꯕ ꯋꯥꯅꯤ ꯂꯨꯄꯥ ꯆꯥꯝꯃꯗꯨꯅ ꯅꯨꯃꯤꯠ ꯍꯞꯇꯥ ꯑꯝꯐꯥꯅ ꯆꯜꯂꯛꯇ꯭ꯔꯦ ꯆꯅꯤ ꯌꯥꯡꯈꯩꯗꯨꯅ ꯍꯞꯇꯥ ꯑꯃ ꯆꯠꯂꯦ ꯑꯗꯨꯗꯤ ꯍꯞꯇꯥ ꯑꯝꯗ ꯑꯗꯨꯗꯤ ꯂꯤꯁꯤꯡ ꯑꯃꯃꯨꯛꯀꯤ ꯁꯪꯒꯣꯝ ꯈꯛꯇꯗ ꯆꯥꯗꯣꯏꯕ ꯑꯣꯠꯁ ꯀꯩꯀꯥ
ꯍꯣꯏ ꯅꯪ ꯑ ꯂꯨꯄꯥ ꯆꯅꯤ ꯌꯪꯈꯩꯗꯨꯅ ꯍꯞ ꯇꯥ ꯑꯃ ꯆꯠꯂꯦꯕ ꯌꯦ ꯌꯦꯟ ꯆꯅꯤꯌꯥꯡꯈꯩꯒꯤꯗꯨꯅ ꯁꯣꯝꯗ ꯆꯥꯃꯨꯛ ꯈꯨꯠꯆꯥꯥꯗ ꯂꯣꯏꯔꯦꯕ ꯅꯠꯇ꯭ꯔꯥ
ꯌꯦꯟ ꯆꯅꯤ ꯌꯥꯡꯈꯩꯗꯨꯗꯤ ꯃꯤꯒꯤ ꯀꯟꯇ꯭ꯔꯤꯕ꯭ꯌꯨꯁꯟꯅꯦ ꯑꯩ ꯏꯊꯟꯗꯅ ꯌꯦꯟ ꯀꯦꯖꯤ ꯑꯃ ꯀꯩꯁꯨ ꯆꯥꯕꯗꯤ ꯉꯝꯃꯣꯏ
ꯑꯗꯣ ꯅꯪꯗꯤ ꯍꯞꯇꯥ ꯑꯃꯗ ꯆꯥꯔꯤꯗꯨꯗꯤ ꯈꯣꯏꯗꯤ ꯑꯃꯨꯛꯇꯅꯦ ꯂꯣꯏꯔꯤꯁꯦ ꯀꯟꯇ꯭ꯔꯤꯕ꯭ꯌꯨꯁꯟ ꯍꯥꯏꯁꯦ ꯌꯦ ꯌꯦꯟ ꯈꯛꯇꯁꯨ ꯂꯩꯕ ꯌꯥꯗꯦ ꯃꯔꯣꯏ ꯃꯄꯥꯡ ꯑꯃꯁꯨ ꯂꯩꯔꯤ
ꯑꯃꯒꯤ ꯆꯅꯤꯌꯥꯡꯈꯩꯗꯨꯅ ꯏꯟꯗꯤꯕꯤꯗꯨꯋꯦꯜ ꯑꯣꯏꯕ ꯑꯃꯒꯤ ꯆꯅꯤ ꯌꯥꯡꯈꯩꯗꯨꯅ ꯃꯌꯥꯝꯒꯤ ꯀꯟꯇ꯭ꯔꯤꯕ꯭ꯌꯨꯁꯟ ꯑꯗꯨꯗꯤ
ꯑꯗꯨ ꯆꯅꯤ ꯌꯥꯡꯈꯩ ꯈꯛꯇꯁꯨ ꯑꯣꯏꯗꯦ ꯍꯥꯏꯕ ꯊꯥꯎ ꯊꯨꯝ ꯂꯩꯕ ꯍꯥꯏꯕ ꯑꯃꯁꯨ ꯁꯨ ꯂꯩꯔꯤꯗꯅ ꯃꯌꯥꯝ ꯑꯃ ꯋꯥꯠꯂꯤꯗꯅ
ꯊꯥꯎ ꯊꯨꯝꯗꯨꯗꯤ ꯅꯨꯡꯇꯤꯒꯤ ꯗꯦꯂꯤ ꯌꯨꯁ ꯁꯤꯖꯤꯟꯅ ꯂꯩꯕ ꯄꯣꯠꯅꯤ ꯆꯅꯤꯌꯥꯡꯈꯩꯗꯨꯗ ꯀꯩꯁꯨ ꯑꯗꯨꯗꯤ ꯑꯩꯒꯤꯁꯨ ꯄꯥ ꯑꯩꯒꯤꯁꯨ ꯄꯥꯊꯣꯛꯅꯔꯗꯤ ꯑꯗꯨꯗꯤ ꯆꯅꯤꯌꯥꯡꯈꯩ ꯄ꯭ꯂꯁ ꯑꯗꯨꯗꯩꯗꯤ ꯑꯣꯁꯀꯤ ꯑꯗꯒꯤ ꯆꯅꯥ ꯍꯥꯞꯄꯤꯕ ꯑꯗꯒꯤ ꯑꯩ ꯃꯦꯇ꯭ꯔꯦꯁ ꯈꯔ ꯍꯥꯞꯕꯤ ꯑꯗꯨ ꯑꯗꯨꯝ ꯄꯥꯔꯗꯤ ꯑꯥ ꯌꯧꯈ꯭ꯔꯦ ꯑꯗꯨꯗꯤ ꯑꯗꯨ ꯄꯥꯔꯗꯤ ꯑꯗꯨ ꯌꯥꯗꯦ
ꯑꯗꯨꯗꯤ ꯅꯪ ꯅꯊꯟꯇ ꯀꯥꯟꯅꯖꯕꯅꯤꯗꯅ
ꯎꯝ ꯑꯦ ꯑꯥꯏ ꯏꯊꯟ ꯀꯥꯟꯅꯕꯅꯦ ꯍꯥꯏ ꯑꯦ ꯅꯪꯅꯠꯇ ꯆꯥꯕꯗ ꯆꯅꯤ ꯌꯥꯡꯈꯩ ꯂꯣꯏꯈ꯭ꯔꯝꯅꯦ ꯁꯪꯒꯣꯝ ꯍꯧꯖꯤꯛ ꯍꯧꯖꯤꯛ ꯂꯣꯏꯗꯅ ꯍꯧꯖꯤꯛ ꯑꯩ ꯀꯣꯏꯆꯦꯟ ꯆꯦꯟꯗꯅ ꯍꯜꯋꯥ ꯍꯜꯂꯨꯋꯥ ꯆꯥꯗꯅ ꯑꯗꯒꯤ ꯀꯩꯇꯧꯗꯅ ꯂꯣꯏꯈ꯭ꯔꯕꯅꯤ ꯏꯇꯥꯎ ꯈꯣꯏꯅ ꯆꯥꯕꯗ ꯏꯇꯥꯎ ꯃꯌꯥꯝ ꯏꯇꯥꯎ ꯑꯅꯤꯗꯨꯗꯤ ꯂꯩꯔꯤꯕꯣ ꯏꯇꯥꯥꯎ ꯏꯇꯥꯥꯎ ꯑꯅꯤꯗꯨꯗꯤ ꯏꯇꯥꯎ ꯑꯅꯤꯗꯨꯗꯤ ꯂꯣꯏꯈ꯭ꯔꯕꯣ ꯂꯩꯔꯤꯕꯣ ꯏꯇꯥꯎ ꯑꯅꯤꯗꯣ
ꯂꯩꯔꯤ ꯂꯩꯔꯤ ꯃꯣꯏ ꯎꯝ ꯃꯣꯏ ꯑꯥꯝ ꯆꯥꯡ ꯏꯟꯖꯥꯡ ꯀꯟꯅ ꯊꯣꯡꯉꯤ
ꯎꯝ ꯃꯕꯥꯅꯤꯗꯣ ꯅꯪꯅ ꯀꯨꯛꯇ ꯑꯣꯏꯅ ꯊꯝꯕꯤꯔꯕ
ꯊꯝꯃꯦ ꯑꯍꯥꯎꯕ ꯑꯍꯥꯎꯕ ꯑꯩꯅ ꯂꯩꯔ ꯄꯤꯖꯗꯨꯅꯤꯅ
ꯎꯝ ꯅꯪꯅ ꯏꯇꯥꯎ ꯑꯅꯤꯗꯣ ꯅꯪꯒꯤ ꯀꯥꯅꯦꯅ ꯌꯧ ꯂꯥꯛꯅꯔꯕ ꯀꯩꯅꯣꯝ ꯇꯧꯔꯦ
ꯎꯝ ꯗꯣ ꯅꯪ ꯂꯥꯛꯇꯣꯏꯗꯤ ꯍꯥꯏꯔꯛꯎꯀꯣ ꯊꯣꯡ ꯊꯣꯡ ꯂꯣꯟꯖꯤꯟꯗꯣꯏꯅꯦ
ꯕꯦꯁ ꯁꯦꯞꯇꯨꯗꯤ ꯑꯩ ꯂꯥꯛꯑꯣꯏ ꯂꯥꯛꯑꯣꯏ ꯐꯒꯤ ꯇꯧꯕꯅꯦ ꯕꯦꯁ ꯆꯦꯞꯇꯨꯗꯤ ꯌꯧꯅ ꯂꯥꯛꯅꯕꯤꯔ ꯃꯥꯜꯂꯦ ꯕꯦꯁ ꯁꯦꯞꯇꯨꯗꯤ ꯅꯪꯅ ꯌꯧꯅ ꯂꯥꯛꯅꯕꯤꯔ ꯃꯥꯜꯂꯦ ꯇꯧꯔꯤꯁꯦ ꯑꯣ ꯃꯥꯗꯤ ꯌꯥꯝꯅ ꯑꯣꯠꯄꯤꯔꯦ ꯍꯥꯏꯕ ꯄꯥꯎ ꯑꯃ ꯇꯥꯏꯌꯦ ꯅꯪꯅ
ꯂꯨꯄꯥ ꯂꯤꯁꯤꯡ ꯇꯔꯥ ꯇꯔꯥ ꯄꯤꯔꯤꯅꯤ ꯊꯥ ꯈꯨꯗꯤꯡꯒꯤ
ꯑꯣꯍꯣ ꯏꯇꯥꯎꯈꯣꯏꯗꯤ ꯄꯩꯁꯥ ꯄꯥꯏꯕꯅꯤꯅ ꯊꯕꯛ ꯇꯧꯗꯁꯨ ꯌꯥꯔꯝꯃꯅꯤ ꯍꯧꯖꯤꯛ ꯊꯕꯛꯀꯤ ꯊꯤꯕꯒꯤ ꯋꯥꯈꯜ ꯎꯝ ꯏꯇꯥꯎꯗꯤ ꯄꯩꯁꯥ ꯄꯥꯏꯕꯗ ꯀꯩꯅꯣ ꯍꯥꯏꯅꯔꯤꯕꯅꯤ ꯀꯩꯅꯣ
ꯃꯥꯅꯦ ꯃꯥꯅꯤ ꯑꯩꯈꯣꯏ ꯊꯕꯛ ꯊꯕꯛꯁꯦ ꯀꯩꯁꯨ ꯊꯣꯏꯅ ꯈꯟꯗꯦꯕ
ꯎꯝ ꯑꯗꯨꯒ ꯊꯕꯛ ꯊꯤꯔꯛꯑꯣ ꯍꯥꯏꯅꯦ ꯏꯇꯥꯎ ꯑꯃꯗꯨꯅ ꯑꯦ ꯇꯥꯕ ꯌꯥꯕ ꯋꯥꯔꯕ ꯑꯗꯣ ꯏꯇꯥꯎ ꯑꯃꯗꯨꯅ ꯊꯕꯛ ꯊꯤꯔꯣ ꯍꯥꯏꯌꯦ ꯑꯦ ꯄꯩꯁꯥ ꯄꯥꯏꯕꯗ ꯃꯃꯤꯡ ꯆꯠꯂꯤꯕ ꯏꯇꯥꯎꯈꯣꯏꯔꯣꯝ ꯁꯥꯏꯠꯅꯤ ꯀꯩꯅꯣ ꯑꯗꯨꯒ ꯃꯥꯅ ꯊꯕꯛ ꯊꯤꯔꫭ ꯑꯩ ꯌꯥꯅꯤꯡꯗꯦꯕ ꯑꯩ
ꯃꯥꯒ ꯑꯩꯒꯗꯤ ꯄꯨꯟ ꯄꯨꯟꯗꯅ ꯗꫭ
ꯑꯦ ꯄꯨꯟꯗ꯭ꯔꯁꯨ ꯃꯥ ꯊꯕꯛ ꯊꯤꯔꯛꯑꯣ ꯍꯥꯏꯗꯨꯗꯤ ꯑꯩ ꯃꯣꯏꯗꯤ ꯀꯝꯄꯤꯇꯤꯇꯤꯞ ꯑꯦꯛꯖꯥꯝꯒꯤꯅꯤ ꯍꯥꯏꯅ ꯂꯩꯒ꯭ꯔꯕ ꯏꯇꯥꯎ ꯉꯥꯛꯇꯅꯤ ꯑꯗꯨꯒ ꯃꯥꯅ ꯄ꯭ꯔꯥꯏꯚꯦꯠꯀꯤ ꯊꯨꯠ ꯊꯥꯠ ꯇꯧꯒꯦ ꯍꯥꯏꯅ ꯍꯥꯏꯕꯗꯨꯗꯤ ꯌꯥꯅꯤꯡꯗꯦꯕ
ꯉꯥꯡꯕꯗ ꯋꯥꯔꯝꯃꯅꯤ ꯄꯣꯊꯥꯔꯣ ꯄꯣꯊꯥꯔꯣ ꯊꯝꯃꯒꯦ
ꯅꯪ ꯋꯥꯗꯨꯗꯤ
ꯒꯨꯠ ꯅꯥꯏꯠ ꯒꯨꯠ ꯅꯥꯏꯠ